ꯍ
ꯑꯣ ꯇꯥꯏ ꯇꯥꯏ
ꯀꯩꯗꯧꯔꯤꯅꫭ
ꯑꯁ ꯐꯝꯃꯥ ꯂꯩꯗ ꯅꯪꯒꯤ
ꯑꯩꯁꯨ ꯑꯗꯨꯝ ꯐꯝꯒ ꯂꯩꯌꯦ ꯆꯥꯛ ꯆꯥꯔꯕ
ꯆꯥꯗ꯭ꯔꯤ ꯅꯪꯗꯤ
ꯑꯩꯁꯨ ꯆꯥꯗꯅꯦ
ꯀꯔꯤ ꯃꯊꯦꯜ ꯊꯣꯡꯂꯒꯦ ꯅꯣꯏꯕꯣ
ꯑꯁ ꯉꯁꯤꯗꯤ ꯈꯥꯃꯦꯟꯒ ꯂꯨ ꯊꯣꯡꯒ ꯂꯩꯔꯝꯃꯦꯗ
ꯍꯥꯎꯅꯤ ꯑꯗꯨꯒ ꯈꯥꯃꯦꯟꯒꯤ ꯑꯂꯨ ꯊꯣꯡꯕꯁꯦ ꯉꯥ ꯈꯤꯇꯪ ꯑꯀꯪꯕꯗꯣ ꯈꯤꯇꯪ ꯊꯝꯝꯕꯗꯤ ꯅꯨꯡꯉꯥꯏꯒꯗꯕꯅꯤꯅꯦ
ꯑꯁ ꯂꯥꯏꯕꯛ ꯊꯤꯕ ꯑꯃꯅ ꯉꯥ ꯑꯀꯟꯕꯗꯨ ꯂꯩꯔꯝꯗ꯭ꯔꯦꯅꯦ ꯍꯣꯏ ꯍꯣꯏ ꯕꫭꯜ ꯌꯗꯔꫭ ꯅꯪꯗꯤ
ꯑꯦꯁ ꯑꯩꯗꯤ ꯆꯥꯛ ꯐꯥꯎ ꯊꯣꯡꯗ꯭ꯔꯤꯗꯥ
ꯆꯥꯛ ꯊꯣꯡꯗ꯭ꯔꯤ
ꯍꯣꯏ
ꯕꯣꯜꯗꯤ ꯌꯦꯡꯕ꯭ꯔꯣ
ꯍꯣꯏ ꯕꯣꯜ ꯑꯁ ꯌꯦ ꯃꯛ ꯃꯅꯥꯛꯇ ꯌꯦꯡꯒꯦ ꯑꯩ ꯊꯕꯛ ꯆꯤꯟꯕꯒꯤ
ꯑꯣ ꯃꯤꯗꯤ ꯊꯕꯛ ꯌꯥꯝ ꯀꯟꯕ ꯃꯥꯜꯂꯦꯀꯣ
ꯊꯕꯛ ꯌꯥꯝꯗꯤ ꯀꯟꯕꯗꯤ ꯅꯠꯇꯦ ꯑꯗꯣ ꯗꯨꯇꯤ ꯆꯠꯄꯀꯣ ꯑꯗꯨꯒꯤ ꯐꯣꯟ ꯌꯦꯡꯕ ꯅꯪꯉ ꯗꯦꯕ
ꯑꯣ ꯍꯅꯦ ꯍꯅꯦ ꯍ ꯊꯛ ꯂꯩꯔꯗꯤꯀꯣ ꯎꯄꯥꯏ ꯂꯩꯇꯦ ꯌꯦꯡꯅꯤꯡꯉꯁꯨꯍꯥꯎ ꯎꯄꯥꯏ ꯂꯩꯗꯦꯕ ꯃꯤꯠ ꯁꯦ ꯃꯇꯝ ꯆꯥꯅ ꯍꯧꯒꯠꯄ ꯉꯝꯃꯦꯕ ꯑꯃꯨꯛꯀ ꯋꯥꯏꯗꯅ
ꯃꯥꯅꯦ ꯃꯥꯅꯦ ꯑꯗꯣ ꯕ꯭ꯔꯣꯁꯦ ꯇꯝꯄꯥꯛꯇꯗꯤ ꯂꯩꯕ꯭ꯔꯣ ꯆꯤꯡꯗ ꯂꯩꯕ꯭ꯔꯣ
ꯑꯩꯁꯦ ꯇꯝꯄꯥꯛꯀ ꯂꯩꯌꯦ
ꯅꯨꯡꯉꯥꯏꯔꯤꯅꯤꯅꯦ
ꯑꯗꯣ ꯅꯪꯗꯤ
ꯑꯩꯗꯤ ꯃꯄꯥꯟꯣꯝꯗ ꯂꯩꯗ
ꯑꯣ ꯃꯄꯥꯟꯂꯣꯝꯗ ꯂꯩꯕ꯭ꯔꯣ
ꯍꯣꯏ
ꯅꯪꯒꯤ ꯁꯛꯇꯨ ꯌꯦꯡꯨꯕꯗ ꯅꯪ ꯊꯕꯛ ꯇꯧꯒꯗꯕ ꯃꯤ ꯃꯥꯜꯂꯦꯕ
ꯀꯩ ꯇꯧꯒꯗꯕ ꯍꯣꯏ ꯃꯔꯒ ꯃꯔ ꯇꯧ ꯍꯣꯏ
ꯌꯨꯅꯤꯐꯣꯔꯝꯒ ꯁꯦꯠꯂꯝꯒꯗꯧ ꯃꯥꯜꯂꯦꯀꯣ ꯃꯤꯅꯤ
ꯑꯁ ꯀꯗꯥ ꯂꯩ ꯅ ꯍꯦ
ꯑꯗꯣ ꯃꯄꯥꯟꯗ ꯂꯩꯕꯗꯨ ꯅꯨꯡꯉꯥꯏꯕ꯭ꯔꯣ
ꯑꯁ ꯂꯩꯕꯁꯨ ꯅꯨꯡꯉꯥꯏꯇꯦꯕ ꯑ ꯊꯕꯛꯁ ꯌꯥꯝ ꯋꯥꯏꯦ ꯗ꯭ꯌꯨꯇꯤ ꯆꯠꯄ ꯑꯃꯨꯛ ꯍꯜꯂꯛꯄ ꯆꯥꯕ ꯊꯛꯄ ꯑꯗꯨꯝ ꯇꯨꯝꯕ ꯑꯁꯤꯅꯤ
ꯑꯣ ꯅꯪ ꯄꯨꯡ ꯀꯌꯥ ꯀꯌꯥꯗ ꯗ꯭ꯌꯨꯇꯤꯗꯤ ꯆꯠꯇ꯭ꯔꯣꯗꯣ
ꯅꯥꯏꯠ ꯁꯤꯐ ꯑꯣꯏꯅ ꯆꯠꯄ ꯑꯦ ꯅꯥꯏꯠ ꯁꯤꯐ ꯑꯥꯐꯇꯔꯅꯨꯟ ꯁꯤꯐ ꯑꯣꯏꯅ ꯇꯧꯕꯀꯣ
ꯑꯥꯎ ꯅꯨꯡꯊꯤꯜꯗ ꯆꯠꯂꯒ
ꯍ ꯍꯣꯏ ꯣꯔꯣꯑꯣꯗꯒꯤꯒ ꯣꯔꯣꯑꯣ ꯄꯥꯎ
ꯑꯣ ꯑꯃꯔꯣꯝꯗ ꯍꯥꯏꯔꯗꯤ ꯑꯗꯨ ꯅꯨꯡꯉꯥꯏꯇ꯭ꯔꯣ ꯇꯨꯝꯕ ꯃꯇꯝ ꯈꯔ ꯐꯪꯉꯦꯗꯅ
ꯇꯨꯝꯕ ꯃꯇꯝꯗꯤ ꯐꯪꯉꯦ ꯑꯣ ꯊꯕꯛꯁꯦ ꯌꯥꯝ ꯋꯥꯏꯑꯕ
ꯑꯣ ꯅꯪ ꯅꯪ ꯂꯥꯛꯕ ꯃ ꯃꯐꯝꯁꯦ ꯀꯗꯥꯏ ꯋꯥꯋꯥꯏꯗ ꯂꯩ ꯑꯣꯖꯥ ꯂꯥꯛꯄꯣ ꯑꯩꯗꯤ ꯈꯪꯉꯤ ꯈꯪꯗ꯭ꯔꯦ ꯑꯗꯨꯕꯣ
ꯑꯩꯁꯦ ꯒꯎꯖꯔꯥꯠ ꯑꯜꯂꯤ
ꯑꯣ ꯑꯗꯨꯗꯤ ꯌꯥꯝ ꯂꯥꯞꯇꯦꯅꯦ
ꯑꯥ ꯑꯁꯤ ꯎꯝ ꯑꯁꯤꯁꯦ ꯅꯨꯡꯉꯥꯏꯔꯤꯅꯦ ꯑꯗꯨꯗ
ꯑꯥ
ꯑꯩ ꯍꯟꯗꯛꯁꯦ ꯀꯣꯏꯔꯛꯀꯦ ꯇꯧꯔꯒ ꯂꯩꯕꯅꯦ ꯁꯣꯝꯗ ꯅꯣꯏꯔꯣꯝꯗ
ꯑꯣ ꯑꯣ ꯀꯣꯏꯔꯛꯄ ꯌꯥꯏꯅꯦ ꯀꯣꯏꯔꯛꯄ ꯌꯥꯏꯅꯦ
ꯑꯩꯈꯣꯏ ꯏꯃꯥꯟꯅꯕꯁꯨ ꯑꯁ꯭ꯋꯥꯏꯗ ꯂꯩꯕꯀꯣ ꯑ ꯁꯣꯝꯗ ꯑꯩꯈꯣꯏ ꯑꯟꯇꯤ ꯑꯃꯁꯨ ꯁꯨ ꯂꯩꯌꯦ ꯑꯗꯣ ꯑꯩꯅ ꯂꯤꯐ ꯂꯧꯔꯒ ꯂꯥꯛꯀꯦ ꯍꯥꯏꯅ ꯍꯥꯏꯕꯅꯤ
ꯑꯣ ꯍꯣ ꯀꯣꯏꯔꯛꯄ ꯌꯥꯏ ꯌꯥꯝ ꯂꯥꯞꯄꯁꯨ ꯅꯠꯇꯕꯅꯤꯅꯀꯣ
ꯍꯣꯏ
ꯅꯣꯏ ꯂꯩꯕ ꯃꯐꯝꯗꯨꯒꯣ ꯑꯩꯈꯣꯏ ꯂꯩꯕ ꯃꯐꯝꯗꯤ ꯌꯥꯝ ꯂꯥꯞ
ꯍꯣꯏ ꯇ꯭ꯔꯦꯟꯗꯣ ꯑꯣꯏꯅ ꯇꯧꯔ ꯂꯥꯛꯑꯒꯦ
ꯑꯁ ꯑꯗꯨꯗ ꯅꯨꯡꯉꯥꯏꯒꯅꯤ
ꯑꯥ ꯂꯤꯠ ꯂꯧꯔꯂ ꯀꯦ ꯍꯥꯏꯦꯅ ꯈꯜꯂ ꯂꯩ ꯂꯩ
ꯍꯣꯏ ꯍꯞꯇꯥ ꯑꯃ ꯑꯅꯤꯒꯨꯝꯕꯞ ꯂꯧꯕ ꯌꯥꯔꯗꯤ ꯐꯖꯅ ꯀꯣꯏꯕ ꯌꯥꯔꯦ ꯃꯆꯥꯅꯦꯕ ꯑꯩꯈꯣꯏ ꯂꯩꯕꯗꯤꯀꯣ ꯂꯣꯏꯅ ꯑꯩꯣꯏ ꯕ ꯌꯥꯔꯅꯦ
ꯑꯁ ꯀꯩꯅꯣ ꯊꯥ ꯑꯃ ꯂꯤꯞ ꯂꯧꯔꯒ ꯂꯥꯛꯀꯦ ꯍꯥꯏꯅ ꯈꯜꯂ ꯂꯩꯕꯅꯤ
ꯑꯁ ꯑꯗꯨꯅ ꯍꯦꯟꯅꯕꯨ ꯅꯨꯡꯉꯥꯏꯔꯦꯅꯦ
ꯍꯣꯏꯦꯇꯪ ꯑꯁ ꯗ ꯍ ꯌꯥꯝ ꯁꯥꯏ ꯍꯥꯏꯕ ꯅꯠꯇ꯭ꯔꯣ
ꯑꯁ ꯂꯔꯦ ꯂꯔꯦ
ꯑ ꯗꯤꯒ꯭ꯔꯤ ꯁꯦꯜꯁꯤꯌꯁ ꯀꯌꯥꯝ ꯌꯥꯎꯕꯅ ꯁ꯭ꯋꯥꯏꯗ ꯗꯦꯍꯤꯗ
ꯍꯥꯥ
ꯗꯦꯍꯤꯗ ꯁꯦꯜꯁꯤꯌꯁ ꯗꯤꯒ꯭ꯔꯤ ꯁꯦꯜꯁꯤꯌꯁ ꯀꯌꯥꯝ ꯌꯥꯎꯏꯕ
ꯍꯥꯟꯅꯗꯤ ꯐꯣꯔꯇꯤ ꯇꯨ ꯐꯣꯔꯇꯤ ꯊ꯭ꯔꯤ ꯀꯥꯔꯝꯕꯅꯦ ꯍꯟꯗꯛꯁꯦ ꯐꯣꯔꯇꯤ ꯊꯥꯔꯇꯤ ꯅꯥꯏꯟꯗ ꯔꯦꯟꯁ ꯂꯩ ꯑꯗꯨꯕꯨ ꯉꯔꯥꯡ ꯈꯔ ꯅꯣꯡ ꯑꯃꯨꯛ ꯇꯥꯕꯤꯕꯀꯣ ꯆꯨꯕꯤꯕꯒꯤ
ꯣꯖꯔꯠ ꯟ ꯍꯥꯏ ꯅ ꯑ ꯁꯥꯕꯌꯥꯃꯦ
ꯍ ꯍꯣꯏ ꯒꯨꯖꯔꯥꯠꯇ ꯁꯥꯗꯤ ꯁꯥꯔꯝꯝꯕꯅꯤ ꯍꯦꯟꯅ ꯃꯣꯏꯗꯤ
ꯄꯔꯤ ꯅꯣ ꯍꯥꯜ ꯅꯅ ꯗꯤꯒ꯭ꯔꯤ ꯁꯣꯜꯁꯤꯌꯁꯦ ꯀꯌꯥꯅꯣ ꯐꯣꯔꯇꯤ ꯐꯥꯏꯚ ꯐꯣꯔꯇꯤ ꯁꯦꯚꯦꯟꯒꯨꯝꯕ ꯌꯥꯎꯔꯛꯄ ꯃꯇꯝ ꯂꯩꯅꯦ
ꯍ ꯆ
ꯂ ꯑꯣꯏꯔ ꯑꯩꯗꯤ ꯑꯩꯈꯣꯏꯗꯤ ꯑꯁ ꯐꯒꯤꯅ ꯑꯗꯩ ꯃꯤꯁꯦ ꯃꯄꯥꯟ ꯊꯣꯛꯄ ꯌꯥꯗ꯭ꯔꯦꯕ
ꯌꯥꯝ ꯋꯥꯔꯝꯃꯅꯤ ꯈꯣ ꯂꯩꯕ
ꯐꯥꯒꯤ ꯅꯠꯇꯦ ꯑꯉꯥꯡꯁꯤꯡꯁꯦ ꯁꯥꯟꯕꯁꯦ ꯀꯩꯅꯣ ꯅꯣꯡꯀꯥꯟꯗꯗ ꯁꯅꯥꯗꯦꯕ ꯃꯣꯏꯅ ꯑꯗ ꯅꯨꯡꯗꯥꯡꯗ ꯑꯣꯏꯅ ꯁꯥꯟꯅꯈ꯭ꯔꯦꯕ ꯑꯁꯣꯝꯗꯗꯤ ꯐ ꯐꯨꯠꯕꯣꯜ ꯀꯣꯆꯤꯡ ꯃꯨꯝꯕ ꯆꯠꯄꯁꯦ ꯅꯨꯡꯗꯥꯡ ꯑꯣꯏꯅ ꯆꯠꯈ꯭ꯔꯦꯕ ꯃꯣꯏꯁꯤꯡꯁꯦ
ꯁ ꯅꯨꯡꯊꯤꯟꯗꯗꯤ ꯎꯄꯥꯏ ꯂꯩꯔꯔꯣꯏ ꯑꯗꯨ ꯗꯤ ꯀꯣ ꯁꯥꯃꯟꯗꯅ
ꯍꯧꯃꯤꯠꯇ ꯆꯠꯂꯗꯤ ꯃꯤ ꯁꯤꯔꯅꯤꯍꯦ ꯁꯤ ꯑꯁꯤꯒꯨꯝꯕ ꯁꯟꯁꯇ꯭ꯔꯣꯛꯀꯨꯝꯕ ꯇꯧꯔꯒ ꯃꯤꯁꯤꯅꯦꯕ
ꯑꯗꯨ ꯅꯪ ꯅꯨꯡꯊꯤꯜꯗ ꯊꯕꯛ ꯆꯠꯄꯗꯤ ꯀꯃꯥꯏ ꯇꯧꯒꯦ ꯁꯥꯗ꯭ꯔꯣ
ꯁꯥꯏ ꯑꯩꯈꯣꯏ ꯁꯥꯃꯟꯕꯅꯦ ꯑꯈꯣꯏꯁꯨ ꯀꯩꯅꯣ ꯀꯦꯞꯇ ꯑꯣꯏꯅ ꯇꯧꯔ ꯆꯠꯄꯅꯦ ꯕꯨꯀꯤꯡ ꯑꯣꯏꯅ
ꯑꯗꯣ ꯅꯪ ꯊꯕꯛ ꯃꯐꯝꯗꯗꯤ ꯅꯪ ꯊꯕꯛ ꯃꯐꯝꯗꯤ ꯑꯦꯁꯤꯗꯤ ꯂꯩꯔꯝꯒꯅꯤꯅ ꯑꯗꯣ
ꯑꯦꯁꯤ ꯂꯩꯇ꯭ꯔꯦ ꯊꯕꯛ
ꯑꯗꯨ ꯂꯩꯕꯒꯤ ꯑꯣꯐꯤꯁꯇ ꯃꯇꯝ ꯂꯦꯞꯄꯗꯨꯅ ꯍꯦꯟꯅ ꯅꯨꯡ ꯄꯥꯔꯦꯕ ꯅꯠ
ꯈꯤꯇꯪ ꯅꯨꯡꯉꯥꯏꯔꯦ ꯅꯨꯡꯉꯥꯏꯔꯦ ꯑꯗꯨꯅ ꯃꯅꯨꯡꯗꯗꯤ ꯏꯪꯕꯅꯤꯍꯦ
ꯑꯣ ꯃꯅꯨꯡꯗꯗꯤ ꯍꯣꯏ ꯃꯅꯨꯡꯗꯗꯤ ꯑꯦꯁꯤ ꯂꯣꯏꯅ ꯍꯥꯞꯄꯅꯤꯍꯦ
ꯍꯣꯏ ꯏꯪꯕꯅꯦꯕ ꯑꯗꯨ ꯃꯄꯥꯟ ꯊꯣꯛꯂꯗꯤ ꯑꯩꯁ
ꯑꯗꯣꯅꯤꯅꯦ ꯑꯩꯈꯣꯏ ꯗꯣꯝꯗꯒꯁꯤ ꯃꯐꯝꯁꯤꯒꯗꯤ ꯈꯔ ꯇꯣꯡꯉꯥꯜꯂꯦꯕꯀꯣ
ꯎꯝ
ꯑꯗꯣ ꯊꯕꯛꯇꯤ ꯅꯨꯡꯉꯥꯏꯔꯝꯒꯅꯤꯅ
ꯊꯕꯛꯁꯦ ꯅꯨꯡꯉꯥꯏ ꯍꯥꯏꯇꯥꯔꯦ ꯑꯁ ꯑꯗꯨꯕꯨ ꯋꯥꯀꯤꯡ ꯑꯥꯋꯥꯔꯁꯦ ꯌꯥꯝꯃꯟꯕ ꯗꯨꯒꯤ ꯑꯃꯨꯛ ꯊꯕꯛ ꯑꯃ ꯊꯤꯔꯁꯤꯔꯥ ꯅ ꯍꯥꯏ ꯅ ꯈꯜꯂ ꯂꯩꯕ
ꯈꯔꯁꯨ ꯌꯥꯅꯕ ꯇꯣꯂꯣꯞꯇꯤ ꯋꯥꯡꯉꯝꯒꯅꯤꯅ ꯑꯗꯣ
ꯑꯁ ꯇꯣꯂꯣꯞ ꯌꯥꯝꯃꯦꯗ ꯑꯈꯣꯏꯗꯤ ꯑꯁ ꯀꯗꯥꯏꯗꯒꯤ ꯍꯥ ꯍꯥ
ꯆꯍꯤ ꯀꯌꯥꯃꯨꯛꯇꯤ ꯁꯨꯔꯦ ꯑꯥꯗ ꯂꯩꯕꯗꯣ
ꯑꯩ ꯆꯦꯍꯤ ꯑꯁꯤ ꯒꯨꯖꯔꯥꯠꯇ ꯂꯩꯕꯁꯦ ꯎꯝ ꯆꯍꯤ ꯑꯃꯗꯤ ꯁꯨꯔꯦ
ꯆꯍꯤ ꯑꯃꯗꯤ ꯁꯨꯔꯦ
ꯍꯣꯏ ꯑꯩ ꯍꯥꯟꯅꯁꯦ ꯁ꯭ꯋꯥꯏꯗ ꯒꯣꯋꯥꯗ ꯂꯩꯕꯅꯦꯕ
ꯑꯗꯣ ꯒꯣꯋꯥꯗꯗꯤ ꯅꯨꯡꯉꯥꯏ ꯍꯥꯏꯅ ꯇꯥꯏꯅꯦ
ꯑꯁ ꯒꯣꯋꯥꯗ ꯅꯨꯡꯉꯥꯏꯕ ꯍꯥꯏꯕꯁꯦ ꯌꯨꯒꯤ ꯌꯨꯒꯤ ꯀꯩꯅꯣ ꯆꯥꯡꯗꯨ ꯄ꯭ꯔꯥꯏꯁꯇꯨ ꯌꯥꯝ ꯅꯦꯃꯦꯕ
ꯑꯣ ꯌꯨꯒꯤ ꯃꯃꯟꯗꯣ ꯌꯥꯝ ꯅꯦꯝꯕ
ꯍꯣꯏ ꯋꯤꯁꯀꯤ ꯋꯤꯁꯀꯤꯒꯨꯝꯕ ꯔꯝꯒꯨꯝꯕ ꯌꯨꯒꯤꯁꯦ ꯌꯥꯝꯅ ꯅꯦꯝꯃꯅꯦ ꯁꯦ ꯑꯣ ꯒꯨꯜꯃꯨꯡ ꯀꯋ꯭ꯥꯇꯔꯗꯣ ꯑꯩꯈꯣꯏ ꯃꯅꯤꯞ ꯑꯥ ꯑꯩꯈꯣꯏꯔꯣꯝꯗ ꯀꯌꯥ ꯄꯤꯒꯦ ꯍꯥꯏꯕꯗ ꯑꯩꯠꯇꯤ ꯅꯥꯏꯟꯇꯤ ꯔꯨꯄꯤꯁ ꯁꯨꯃꯥꯏꯅ ꯄꯤꯌꯦꯀꯣ
ꯎꯝ
ꯑꯥꯁꯋꯥꯏꯗ ꯐꯤꯐꯇꯤ ꯔꯨꯄꯤꯁ ꯑꯣꯏꯅ ꯇꯧꯋꯦꯕ ꯀ꯭ꯋꯥꯇꯔꯗꯣ
ꯑꯁ ꯑꯗꯨꯗꯤ ꯌꯥꯝ ꯍꯣꯡꯉꯦꯅ
ꯑꯗꯨꯒ ꯁꯤ ꯔꯣꯌꯦꯁꯇꯦꯛ ꯀ꯭ꯋꯥꯇꯔ ꯒꯨꯝꯕꯗꯣ ꯑꯗꯨꯗꯥ ꯑꯁꯋꯥꯏ ꯈꯣꯏ ꯌꯣꯔꯣꯝꯗꯗꯤ ꯋꯥꯟ ꯅꯥꯏꯟꯇꯤꯒꯨꯝꯕ ꯇꯧꯋꯤꯀꯣ ꯑꯗꯨꯗ ꯅꯥꯏꯟꯇꯤ ꯐꯥꯏꯚ ꯔꯨꯄꯤꯁ ꯗꯤꯅꯕ
ꯈꯦꯅꯔꯦꯀꯣ
ꯑꯁ ꯌꯥꯝ ꯅꯨꯡꯉꯥꯏꯕꯅꯦ ꯑꯗꯨꯒ ꯐꯤꯁꯔ ꯏꯁꯇ꯭ꯔꯣꯡꯗꯣ ꯀꯦꯟꯗ ꯑꯣꯏꯅ ꯇꯧꯔꯦꯗꯤ ꯐꯤ ꯔꯨꯄꯤꯁ ꯅꯤ ꯋꯥꯔꯁ ꯀ
ꯑꯗꯣ ꯌꯨꯝ ꯃꯃꯜ ꯍꯣꯡꯉꯦ ꯑꯗꯣ ꯇꯣꯂꯣꯞꯇꯤ ꯌꯥꯝ ꯄꯤꯛꯅ ꯄꯤꯕ꯭ꯔꯣ
ꯊꯕꯛꯇꯤ ꯑꯗꯨꯝ ꯅꯨꯡꯉꯥꯏꯌꯦꯗ ꯑꯗꯣ ꯑꯩꯈꯣꯏꯅ ꯂꯩꯡꯕꯁꯦ ꯆꯦꯛꯁꯤꯟꯅ ꯂꯩꯒꯗꯕ ꯑꯩꯈꯣꯏ ꯍꯛꯆꯥꯡꯒꯤꯗꯃꯛꯇ ꯈꯜꯂꯒꯀꯣ ꯑꯩꯈꯣꯏꯗꯤ ꯊꯛꯄ ꯆꯥꯕꯁꯨ ꯑꯗꯨꯝ ꯆꯥꯕꯅꯤꯅ ꯃꯔꯛ ꯃꯔꯛꯇ ꯑꯗꯨꯕꯨ ꯑꯩꯈꯣꯏ ꯒꯨꯖꯔꯥꯠ ꯨꯖꯔꯥꯠ ꯗ ꯂꯛꯄ ꯃꯣꯝ ꯌꯦꯟꯅ ꯑꯜꯀꯣꯍꯣꯜ ꯕꯦꯟ ꯇꯧꯕꯅꯦꯅ ꯌꯨꯊꯛ ꯇꯧꯁꯦ ꯆꯍꯤ ꯆꯍꯤ ꯑꯃꯒꯨꯝꯅꯗꯤ ꯁꯨꯔꯦ
ꯑꯣ ꯑꯗꯨꯗꯤ ꯏꯁꯥꯒꯤꯗꯤ ꯌꯥꯝ ꯀꯥꯟꯅꯔꯦ ꯍꯣꯏ
ꯑ
ꯌꯨꯁꯦ ꯇꯥꯡꯅ ꯐꯨ ꯁꯤꯦ ꯇꯥꯡꯅ ꯐꯪꯕ ꯃꯥꯜꯂꯅꯤꯅꯦ ꯑꯗꯨꯗꯤ ꯒꯨꯖꯔꯥꯠꯇ
ꯎꯝ ꯍꯌꯦꯡꯋꯥꯣꯏ ꯁꯋꯥꯗ ꯔꯣꯝꯗ ꯂꯥꯛꯄ ꯌꯥꯝ ꯇꯝꯃꯦ ꯈꯈꯤꯠꯇꯝ ꯇꯣ ꯀꯣꯊꯔꯦ
ꯎꯝ ꯑꯗꯨꯗꯗꯤ ꯑꯁꯤꯗꯗꯤ ꯑꯃꯨꯛꯀ ꯐꯪꯉꯅꯤ ꯌꯥꯝꯅ
ꯑꯥ
ꯑꯥꯗ ꯐꯪꯅꯕꯒꯤ ꯃꯨꯠꯇ ꯂꯥꯛꯑꯒ ꯁꯤꯗ ꯑꯃꯨꯛ ꯐꯪꯕꯁꯤꯅ ꯐꯖꯅ ꯇꯧꯊ ꯇꯔꯣ ꯅ ꯀꯣ ꯑꯗꯨꯅꯦ
ꯍꯣꯏ ꯑꯩꯈꯣꯏꯔꯣꯝꯗ ꯁ꯭ꯋꯥꯏꯗ ꯅꯣꯔꯠ ꯏꯁ ꯃꯆꯥ ꯌꯥ ꯑꯝꯗꯦꯔ ꯍ ꯨꯖꯔ ꯇ
ꯒꯨꯖꯔꯥꯠꯇꯗꯤ ꯄꯥꯥꯛ ꯇꯥꯗꯦꯀꯣ ꯑꯩꯁꯨ ꯌꯥꯝꯒꯗꯧꯕꯗꯤ ꯃꯥꯟꯂꯦ ꯍꯣꯏ
ꯌꯥꯥꯕ ꯂꯩꯇꯦ ꯈꯈꯤꯇꯪꯗ ꯑꯗꯨꯕꯨ ꯃꯣꯏ ꯌꯥꯝꯕꯁꯦ ꯅꯦꯄꯥꯂꯤ ꯌꯥꯝꯃꯦꯕ ꯑꯁ꯭ꯣꯏꯏꯗ
ꯑꯣꯟ ꯑꯁ ꯃꯣꯏ ꯑꯁ ꯑꯗꯨꯔꯣꯝꯗꯗꯤ ꯑꯩꯈꯣꯏ ꯃꯤꯁꯦ ꯄꯣꯁꯇꯤꯡ ꯇꯥꯕꯒꯨꯝꯕ ꯈꯛꯇ ꯃꯥꯜꯂꯦꯗ ꯑꯌꯥꯝꯕꯀꯣ ꯑꯇꯣꯞꯄ ꯊꯕꯛ ꯊꯤꯕ ꯃꯤꯁꯤꯡꯗꯤ ꯁꯤ ꯑꯩ ꯂꯩꯕ ꯃꯐꯝꯁꯦ ꯑꯌꯥꯝꯕꯅ ꯂꯥꯛꯄ ꯃꯥꯜꯂꯦ
ꯍꯣꯏ ꯍꯣꯏ ꯑꯗꯨꯅ ꯍꯦꯟꯅꯩ ꯍꯥꯟꯅꯁꯨ ꯑꯩ ꯗꯦꯁꯤꯗ ꯂꯩꯔꯝꯕꯅꯤ
ꯑꯣ ꯑꯃꯀ ꯅꯪ ꯑꯣ ꯑꯗꯨꯗꯤ ꯌꯥꯝ ꯐꯩꯅꯦ
ꯀꯤꯁꯪꯒꯥꯔꯗꯁꯨ ꯑꯩꯈꯣꯏ ꯀꯜ ꯑꯃ ꯂꯩꯔꯝꯃꯦ ꯑꯗꯣ ꯑꯩꯅ ꯀꯣꯏꯔꯛꯄ ꯊꯥ ꯇꯔꯨꯛ ꯑꯣꯏꯅ ꯂꯩꯔꯕꯅꯤ
ꯑꯣ
ꯀꯈꯤꯇ ꯃꯤꯟꯅꯔ ꯀꯣꯏꯕ ꯆꯠꯄ ꯑꯗꯨꯗꯣ ꯑꯣꯏꯅ ꯌꯥꯝ
ꯑꯣ ꯑꯗꯨꯗꯤ ꯌꯥꯝ ꯐꯕꯗꯤꯅꯦ ꯑꯃꯨꯛ ꯍꯍꯣꯏ ꯀꯣꯏꯔꯛꯄ ꯌꯥꯏ ꯑꯗ ꯅꯪ ꯂꯩꯕ ꯃꯐꯝꯗꯨꯒꯗꯤ ꯑꯗꯨꯝ ꯃꯔꯛ ꯃꯔꯛꯇ ꯅꯣꯏ ꯑ ꯁꯥꯒꯩ ꯅꯣꯏꯒꯤ ꯃꯤꯁꯨ ꯁꯤꯗ ꯑꯗꯨꯝ ꯂꯩꯕꯅꯤꯅꯀꯣ
ꯍꯣꯏ
ꯌꯥꯝ ꯅꯛꯑꯦꯅꯅ ꯀꯣꯏꯔꯛꯄ ꯌꯥꯏꯕ ꯐ꯭ꯔꯤ ꯂꯩꯔꯗꯤ
ꯅꯪ ꯂꯩꯕ ꯃꯐꯝꯗꯤ ꯀꯩꯅꯣꯁꯣꯏ ꯃꯍꯥꯔ ꯑꯅꯤꯕꯪꯗꯔ ꯀꯥꯏꯗꯔ ꯂꯩꯕ꯭ꯔꯥ
ꯆꯣꯝꯗ ꯂꯩꯔꯦ
ꯑꯣ ꯂꯩꯕꯅꯤ ꯅꯨꯡꯉꯥꯏꯕ꯭ꯔꯣ
ꯅꯣꯔꯠ ꯂꯣꯝ ꯂꯩꯔꯦ ꯑꯩꯗꯤ ꯁꯥꯟꯅꯒꯔ ꯕꯔꯥꯔꯤ ꯂꯣꯝꯅ ꯂꯩꯔꯦ ꯑꯩꯗꯤ
ꯑ
ꯂꯩꯕꯗꯤ ꯑꯗꯨꯝ ꯂꯩꯕꯗꯤ ꯑꯗꯨꯝ ꯅꯨꯡꯉꯥꯏ ꯍꯣꯏ
ꯑ ꯏꯇꯥꯎꯁꯦ ꯆꯍꯤ ꯀꯌꯥ ꯁꯨꯔꯒꯦ
ꯆꯍꯤꯁꯦ ꯀꯨꯟꯊ꯭ꯔꯥꯗꯤ ꯌꯧꯗ꯭ꯔꯤꯀꯣ ꯀꯨꯟ ꯃꯉꯥꯗꯤ ꯈꯔ ꯍꯦꯟꯕ ꯃꯥꯜꯂꯦ
ꯍꯥꯥ ꯋꯥꯈꯜ ꯋꯥ ꯉꯥꯡꯗꯣ ꯑꯗꯨꯝ ꯈꯪꯉꯦꯕ
ꯑꯥꯎ ꯅꯪꯗꯤ
ꯑꯩꯁꯨ ꯀꯨꯟꯊ꯭ꯔꯥꯗꯤ ꯌꯥꯎꯗ꯭ꯔꯦ ꯀꯨꯟ ꯃꯉꯥꯗꯤ ꯈꯤꯇꯪ ꯌꯥ ꯍꯦꯜꯂꯦ
ꯑꯣ ꯑꯗꯨꯗꯤ ꯃꯥꯟꯅꯔꯝꯒꯅꯤ ꯀꯅꯥ ꯈꯪ ꯅꯠꯇ꯭ꯔꯣ
ꯈꯤꯇꯪꯗꯤ ꯑꯣꯏꯔꯝꯅꯦ
ꯑꯗꯨꯅꯦꯗ ꯆꯍꯤ ꯆꯍꯤ ꯆꯍꯤꯗ ꯈꯥꯏꯗꯦꯗ ꯅꯠꯇ꯭ꯔꯣ ꯅꯨꯡꯉꯥꯏꯕꯨ ꯅꯨꯡꯉꯥꯏ ꯊꯣꯛꯣꯜꯂꯤ ꯂꯣꯏꯔꯦ ꯀꯩꯅꯣ
ꯍꯣꯏ ꯑꯩꯈꯣꯏ ꯍꯧꯖꯤꯛꯇꯤ ꯌꯥꯗ꯭ꯔꯦꯗ ꯍꯛꯆꯥꯡꯁꯤꯦ ꯇꯧꯕ ꯌꯥꯗ꯭ꯔꯦꯃ ꯁꯣ ꯏꯐꯦꯛ ꯂꯥꯛꯑꯕ ꯑꯗꯨꯒꯤ ꯆꯦꯛꯁꯤꯟꯗ꯭ꯔꯗꯤ ꯌꯥꯔꯣꯏ
ꯍꯧꯖꯤꯛꯇꯤ ꯒ꯭ꯌꯥꯟ ꯇꯥꯔꯛꯄ ꯃꯇꯝꯅꯤꯅꯦ ꯅꯠꯇ꯭ꯔꯥ
ꯃꯥꯅꯦ ꯃꯥꯅꯦ
ꯏꯁꯥꯒꯤ ꯍꯥꯟꯅꯗꯤ ꯑꯉꯥꯡ ꯑꯣꯏꯔꯤꯉꯩꯗꯗꯤ ꯏꯁꯥꯒꯤ ꯈꯟꯗꯦꯕ ꯅꯨꯡꯉꯥꯏꯊꯣꯛꯄꯗꯣ ꯈꯜꯂꯦꯕ
ꯍꯣꯏ ꯍꯧꯖꯤꯗꯤ ꯌꯥꯗ꯭ꯔꯔꯤ